ꯍꯜꯂꯣ ꯍꯜꯂꯣ
ꯀꯩꯗꯧꯔꯤꯕ ꯀꯔꯤꯝ ꯇꯧꯗꯦ ꯁꯨꯝ ꯂꯩꯔꯝꯃꯤꯅꯤ ꯅꯪ ꯀꯩꯗꯧꯔꯤꯅꯣ
ꯆꯥꯛ ꯆꯥꯔꯕꯣ ꯆꯥꯛ ꯆꯥꯔꯕꯣ
ꯆꯥꯛ ꯆꯥꯗ꯭ꯔꯤ ꯋꯥꯠꯂꯤꯗ ꯅꯣꯏ ꯅꯍꯥꯟ ꯀꯪꯂꯥ ꯆꯠꯂꯨꯕꯗꯣ ꯀꯃꯥꯏ ꯀꯃꯥꯏꯅ ꯇꯧꯔꯕ ꯀꯪꯂꯥꯗ ꯈꯪꯗꯦ ꯂꯣꯏꯅ ꯑꯅꯧꯕ ꯑꯃ ꯔꯣꯖꯒꯥꯔ
ꯑꯗꯨꯒꯁꯨ ꯌꯦꯡꯉꯛꯑꯦ ꯑꯗꯨꯒꯁꯨ ꯌꯦꯛꯉꯦꯛꯑꯦ ꯀꯔꯤ ꯀꯔꯤ ꯑꯅꯧꯕ ꯁꯦꯝꯒꯠꯂꯒꯦ ꯀꯩꯝꯇꯗꯤ ꯁꯦꯝꯀꯠꯇꯦꯗ ꯍꯥꯟꯅꯩꯗꯨꯅꯤ ꯍꯥꯟꯅꯩ ꯑꯗꯨꯝ ꯀꯩꯝꯇꯗꯤ
ꯀꯪꯂꯥ ꯖꯝ ꯀꯩꯀꯥꯁꯨ ꯌꯦꯡꯉꯦ ꯑꯦ ꯑꯗꯨꯒ ꯑꯁꯣꯝ ꯔꯣꯁꯇꯒꯤ ꯂꯥꯛ
ꯃꯦꯟ ꯒꯦꯠꯀꯤ ꯃꯄꯥ ꯑꯗꯣꯝ
ꯒꯦꯠ ꯆꯪꯉꯕꯗꯤ ꯀꯔꯣꯝ ꯁꯥꯏꯗ ꯆꯪꯉꯟꯕ
ꯑꯩꯈꯣꯏ ꯁꯣꯂꯣꯝꯒꯤ ꯀꯒꯥꯔꯤ ꯀꯗꯥꯏꯋꯥꯏ ꯍꯥꯏꯗꯣꯏꯅꯣ ꯑꯣ ꯑꯣꯚꯔꯕ꯭ꯔꯤꯖ ꯃꯅꯥꯛꯇꯒꯤ ꯑꯗꯨꯗ ꯆꯪꯉꯦ
ꯂꯨꯄꯥ ꯇꯔꯥꯔꯣ ꯃꯉꯥꯔ ꯀꯩꯅꯣꯝ ꯂꯧꯕꯅꯦ ꯄꯨꯡ ꯀꯌꯥꯗꯀꯌꯥ ꯋꯥꯍꯪꯒꯤꯃꯒꯦ
ꯄꯨꯡ ꯅꯨꯃꯤ ꯇꯣ ꯍꯧꯖꯤꯛ ꯀꯥꯂꯦꯟꯁꯨ ꯑꯣꯏꯔꯦꯗꯅ